ꯇꯥꯔꯦꯀꯣ
ꯅꯨꯡꯉꯥꯏꯔꯤꯕꯣ ꯀꯔꯝꯗꯧꯔꯤꯒꯦ
ꯅꯨꯡꯉꯥꯏꯔꯤꯌꯦ
ꯅꯪꯗꯤ
ꯅꯨꯡꯉꯥꯏꯔꯤ
ꯎꯗꯕ ꯀꯨꯏꯔꯦꯅꯦ꯫
ꯍꯣꯏ꯫
ꯈꯪꯕ꯭ꯔꯣ꯫
ꯎꯝ ꯍꯣꯏ ꯈꯪꯉꯦ ꯍꯣꯏ ꯈꯪ ꯈꯪꯉꯝꯒꯅꯤ꯫
ꯑꯩꯗꯤ ꯈꯪꯉꯦ ꯅꯪ ꯀꯥꯎꯔꯝꯒꯅꯤ꯫
ꯎꯝ ꯈꯪꯉꯦ ꯅꯪꯒꯤ ꯁꯛꯇꯨ꯫
ꯍꯥꯟꯅ ꯄꯧ ꯐꯧꯔꯝꯕꯗꯨ
ꯎꯝ ꯌꯥꯝ ꯊꯥꯖꯗꯕ ꯋꯥꯅꯤꯗ꯫
ꯑ
ꯀꯩꯗꯧꯔꯤꯅꯣ꯫
ꯐꯝꯂꯤ꯫ ꯐꯝꯃꯒ ꯐꯣꯟ ꯇꯧꯔꯤꯅꯤ꯫
ꯑ ꯑꯉꯥꯡꯁꯤꯗꯤ ꯌꯥꯝ ꯆꯥꯎꯔꯕ ꯃꯥꯜꯂꯤꯅꯤ
ꯆꯥꯎꯋꯦ ꯍꯥꯏꯒꯗ꯭ꯔꯥ ꯌꯥꯝ ꯁꯥꯊꯤꯕꯒꯤ ꯃꯇꯝꯅꯤ꯫
ꯁꯦꯟꯅꯕ ꯋꯥꯔꯝꯒꯅꯤ ꯑꯗꯨꯗꯤ꯫
ꯎꯝ꯫ ꯀꯃꯥꯏ ꯀꯃꯥꯏ ꯂꯩꯔꯤꯒꯦ ꯍꯥꯥ꯫
ꯀꯣꯏꯕ ꯂꯥꯛꯑꯣꯕ ꯑꯩꯈꯣꯏꯔꯣꯝꯗ꯫
ꯂꯥꯛꯅꯤꯡꯉꯦ ꯑꯗꯨ ꯎꯄꯥꯏ ꯂꯩꯇꯦꯅꯦ꯫
ꯏꯁ ꯍꯦꯔꯣꯗꯣ ꯄꯨꯔꯒ ꯂꯥꯛꯑꯣꯅꯦ꯫
ꯑꯁ
ꯍꯦꯔꯣꯗꯨꯁꯨ ꯊꯕꯛ ꯆꯤꯟꯕ ꯃꯥꯂꯦꯀꯣ꯫
ꯎꯝ꯫
ꯎꯝ꯫
ꯃꯤꯒꯤ ꯌꯨꯝꯗ ꯑꯉꯥꯡ ꯄꯨꯕꯗꯣ ꯏꯀꯥꯏꯕ ꯁꯥꯊꯤꯕꯒꯤ꯫
ꯏꯀꯥꯏꯔꯨꯅꯨꯗ
ꯎꯝ꯫
ꯌꯨꯝꯗꯤ ꯑꯗꯨꯝ ꯆꯠꯄ꯭ꯔꯣ꯫
ꯍꯥꯥ꯫
ꯌꯨꯝ꯫
ꯑꯁ ꯌꯨꯝꯗ ꯆꯠꯄ ꯐꯪꯗ꯭ꯔꯦ ꯑꯗꯨꯝ ꯁꯤꯗ ꯑꯗꯨꯝ ꯂꯩꯔꯦ꯫ ꯏꯝꯐꯥꯜꯗ ꯑꯗꯨꯝ ꯂꯩꯔꯦ꯫
ꯋꯥ ꯉꯥꯡꯑꯣ ꯅꯪꯁꯨ꯫ ꯀꯂꯁ ꯀꯌꯥ ꯀꯥꯔꯒꯦ ꯑꯍꯟꯗꯨ
ꯎꯝ ꯄ꯭ꯔꯤ ꯅꯖꯔꯤ ꯈꯛꯇ ꯉꯔꯦ ꯁ꯭ꯀꯨꯜ ꯀꯥꯕꯒꯤ ꯆꯠꯊꯣꯛꯄꯁꯨ ꯌꯥꯗ꯭ꯔꯦ꯫
ꯑꯣ ꯌꯥꯝ ꯆꯤꯜꯂꯝꯒꯅꯤ ꯑꯗꯨꯗꯤ ꯎꯝ꯫
ꯌꯥꯝ ꯅꯨꯡꯁꯤꯕ ꯋꯥꯅꯤꯗ꯫
ꯌꯥꯝ ꯁꯥꯗ꯭ꯔꯣ ꯅꯣꯏꯔꯣꯝꯗ꯫
ꯁꯥꯏ꯫ ꯅꯪꯗꯤ ꯑꯗꯨꯝ ꯅꯪ ꯌꯨꯝꯗ ꯑꯗꯨꯝ ꯂꯩꯔꯝꯒꯅꯤꯅ꯫
ꯇꯝꯄꯥꯛꯇ ꯂꯩꯌꯦ ꯑꯩꯁꯦ ꯆꯠꯄ ꯌꯥꯗ꯭ꯔꯦꯅꯦ
ꯎꯝ
ꯌꯨꯝ ꯄꯥꯟꯈꯤꯕꯗꯒꯤ ꯌꯥꯝ ꯅꯨꯡꯉꯥꯏꯔꯕ ꯃꯥꯜꯂꯦ ꯅꯪꯗꯤ ꯑ꯭ꯁ ꯎꯝ
ꯅꯪꯁꯨ ꯌꯨꯝ ꯄꯥꯟꯗ꯭ꯔꯤꯕꯣ ꯄꯥꯟꯈ꯭ꯔꯣ
ꯄꯥꯟꯗ꯭ꯔꯤꯌꯦ ꯑꯩ
ꯄꯥꯟꯊꯣꯛꯈ꯭ꯔꯣ
ꯉꯜꯂꯤꯗ
ꯑꯩꯕꯨ ꯅꯨꯡꯉꯥꯏꯔꯝꯒꯅꯤ ꯍꯥꯏꯔꯤꯗꯣ ꯅꯨꯡꯉꯥꯏꯕ꯭ꯔꯥ ꯅꯨꯡꯉꯥꯏꯇꯕ꯭ꯔꯥ ꯍꯥꯏꯕꯗꯨ ꯌꯦꯡꯉꯔꯣ
ꯑꯦ
ꯎꯝ
ꯅꯣꯏ ꯅꯨꯄꯥꯗꯤ ꯇꯣꯂꯣꯞ ꯆꯥꯕꯅꯤꯅ ꯅꯨꯡꯉꯥꯏꯔꯝꯒꯅꯤꯗ
ꯑ꯭ꯁ ꯆꯥꯗꯦ
ꯑꯩꯈꯣꯏꯒꯤꯗꯤ ꯏ꯭ꯁ ꯂꯧ ꯁꯨꯔꯒ ꯑꯗꯨꯝ ꯂꯩꯔꯤꯅꯤ
ꯑꯗꯨꯅ ꯍꯦꯟꯅ ꯐꯔꯦ
ꯎ
ꯂꯧ ꯁꯨꯕꯗꯤ ꯆꯥꯅꯤꯡ ꯆꯥꯅꯤꯡꯕ ꯑꯗꯨꯝ ꯆꯥꯕ ꯐꯪꯉꯦ ꯎ ꯄꯨꯛ ꯊꯜꯂꯅꯤ ꯂꯧ ꯁꯨꯕꯗꯤ
ꯈꯪꯗ꯭ꯔꯦ ꯑꯗꯨꯗꯤ
ꯎꯝ
ꯎ
ꯍꯥꯟꯅꯒꯤꯗꯣ ꯑꯗꯨꯝ ꯐꯥꯎꯅꯔꯤꯕꯣ ꯅꯪꯒꯤꯗꯣ
ꯑꯧ
ꯌꯥꯝ ꯌꯥꯝ ꯀꯔꯤ ꯍꯥꯏꯁꯤꯔꯥ ꯎꯝ ꯌꯥꯝ ꯊꯝꯃꯣꯏ ꯁꯦꯡꯕ ꯍꯥꯏꯒꯗ꯭ꯔꯥ ꯌꯥꯝ ꯆꯦꯠꯄ ꯍꯥꯏꯒꯗ꯭ꯔꯥ ꯇꯥꯔꯦꯅꯦ
ꯍꯣꯡꯅꯤꯡꯗ꯭ꯔꯦꯗ
ꯎꯝ
ꯋꯥ ꯍꯥꯏꯅꯤꯡꯉꯥꯏ ꯈꯪꯗ꯭ꯔꯦꯗ ꯑꯩ
ꯍꯥꯥ
ꯋꯥ ꯉꯥꯡꯅꯤꯡꯉꯥꯏ ꯂꯩꯇ꯭ꯔꯦꯕ
ꯑꯗꯨꯅꯦ ꯉꯥꯡꯗ꯭ꯔꯁꯨ ꯌꯥꯗꯕ
ꯏꯁꯩꯗꯨꯝ ꯁꯛꯑꯣꯅ
ꯍ ꯇꯃꯤ
ꯏꯁꯩꯒ ꯁꯛꯇꯕ ꯀꯨꯏꯔꯦ ꯈꯪꯗ꯭ꯔꯦ
ꯏꯁꯩꯁꯨ ꯁꯛꯄ ꯐꯪꯗ꯭ꯔꯦ ꯆꯥ꯭ꯔꯖꯁꯨ ꯆꯠꯄ ꯐꯪꯗ꯭ꯔꯦ
ꯑꯣ ꯑꯩꯈꯣꯏꯁꯨꯅꯦꯗ ꯆꯠꯇꯦ ꯆꯥ꯭ꯔꯖꯁꯨ ꯂꯥꯞꯄ
ꯐꯤꯔꯣꯟꯁꯨ ꯄꯨꯔꯛꯇꯕꯒ
ꯎꯝ ꯑꯩꯁꯨꯅꯤꯗ
ꯇꯣꯉꯥꯟꯕꯒ ꯆꯠꯅꯤꯡꯗꯕꯒ ꯂꯥꯞꯄꯒ ꯆꯞ ꯃꯥꯟꯅꯔꯦ ꯄꯨꯟꯁꯤꯜꯂꯦ ꯑꯩꯒꯤꯁꯦ
ꯅꯊꯟꯇ ꯂꯩꯕ꯭ꯔꯣ ꯍꯧꯖꯤꯛꯇꯤ
ꯎꯝ ꯂꯩ ꯑꯉꯥꯡꯁꯤꯡꯒ ꯑꯩꯒꯤ ꯑꯩꯈꯣꯏꯒꯤ ꯑꯍꯟꯒ
ꯅꯍꯥꯟ ꯐꯤ ꯁꯥꯔꯝꯕ ꯅꯠꯇ꯭ꯔꯣ ꯐꯅꯦꯛ
ꯎꯝ ꯍꯧꯖꯤꯛꯇꯤ ꯁꯥꯕ ꯌꯥꯗ꯭ꯔꯦ ꯑꯉꯥꯡꯁꯤꯡꯅ
ꯅꯨꯄꯤ ꯑꯃ ꯅꯨꯄꯥ ꯑꯃꯅꯤ ꯀꫭ ꯅꯪꯒꯤꯗꫭ
ꯎꯝ
ꯑꯗꯨꯗꯤ
ꯆꯞ ꯆꯥꯔꯦ ꯍꯧꯖꯤꯛꯇꯤ ꯂꯩꯁꯥꯕꯤ ꯑꯃꯨꯛ ꯁꯥꯕ ꯍꯧꯔꯅꯤ ꯆꯥꯎꯔꯗꯤ
ꯃꯨꯛ ꯄꯣꯛꯂꯔꯣꯏꯗ꯭ꯔꯣ
ꯑꯁ ꯌꯥꯝ ꯄꯣꯛꯁꯜꯂꯨꯔꯒ ꯀꯩ ꯀꯥꯟꯅꯞꯅꯣꯗ
ꯍꯥꯟꯅ ꯂꯩꯕ ꯃꯐꯝꯗ ꯑꯗꯨꯝ ꯂꯩꯕ꯭ꯔ ꯅꯪ
ꯍꯨꯝ ꯍꯣꯡꯉꯦ ꯑꯩꯈꯣꯏꯒꯤꯁꯦ ꯑꯗꯨꯝ ꯃꯁꯤꯡ ꯈꯪꯗ꯭ꯔꯦ ꯍꯣꯡꯉꯤꯁꯦ ꯑꯗꯨꯝ ꯍꯣꯡꯉꯦ
ꯎꯝ ꯅꯣꯏ ꯅꯨꯄꯥꯒꯤ ꯏꯃꯥ ꯕꯕꯥꯁꯨ ꯂꯩꯕ꯭ꯔ ꯄꯨꯟꯅ
ꯎꯝ ꯏꯃꯥ ꯏꯃꯥ ꯏꯅꯦꯝ ꯄꯣꯛ ꯏꯅꯦꯝꯄꯣꯛꯇꯤ ꯂꯩꯇ꯭ꯔꯦ ꯏꯀꯨꯕꯣꯛꯇꯤ ꯂꯩ
ꯏꯀꯨꯕꯣꯛꯀ ꯂꯩꯔꯤ
ꯎꯝ ꯅꯣꯏ ꯅꯆꯦ ꯑꯃꯗꫭ ꯌꯨꯝ ꯄꯥꯟꯈ꯭ꯔꯕꯣ
ꯄꯥꯟꯗ꯭ꯔꯤ ꯎꯝ ꯂꯩ ꯃꯥꯁꯨ ꯑꯩ ꯈꯛꯇ ꯉꯥꯏꯔꯤ
ꯇ ꯇ ꯇ ꯐ꯭ꯔꯤꯗ ꯂꯩꯕ꯭ꯔꯣ ꯑꯗꯨꯝ
ꯑꯧ
ꯀꯣꯂꯦꯖ ꯁꯨ ꯀꯥꯗ꯭ꯔꯤ ꯏꯔꯥꯡꯅ
ꯅꯨꯡꯉꯥꯏꯔꯝꯒꯅꯤ ꯑꯗꯨꯗꯤ
ꯅꯨꯡꯉꯥꯏꯇꯦꯗ
ꯀꯣꯏꯕ ꯆꯠꯂꯣ ꯂꯩꯁꯥꯕꯤꯁꯤꯡꯗꯤ
ꯌꯨꯝ ꯆꯠꯅꯤꯡꯉꯦ
ꯀꯥꯏ ꯀꯥꯏꯗꯅꯣ ꯑꯗꯨꯝ ꯀꯣꯏꯕ ꯆꯠꯂꯨ ꯀꯩꯅꯣ꯫
ꯀꯣꯏꯕ ꯆꯠꯄꯁꯨ ꯄꯩꯁꯥ ꯆꯪꯉꯦꯅꯦ꯫
ꯄꯥꯈꯪ ꯑꯃꯗ ꯄꯩꯁꯥ ꯄꯥꯏꯕ ꯄꯥꯈꯪꯗ ꯅꯞꯄꯒ ꯀꯣꯏꯕ ꯆꯠꯂꯨ
ꯍꯥꯏꯔꯛꯇꯦꯗ ꯁꯛ ꯊꯤꯕꯒꯤꯔ
ꯂꯩꯔꯦ ꯍꯥꯏꯕ ꯈꯪꯕꯒꯤꯔ ꯎꯝ
ꯎꯝ ꯅꯨꯄꯤ ꯇꯣꯂꯣꯞ ꯆꯥꯕ ꯈꯛꯇ ꯌꯦꯡꯂꯒ ꯂꯩꯕ ꯃꯥꯜꯂꯤꯗ
ꯍꯩꯁ ꯑꯣꯢꯔꯝꯃꯣꯢꯗ
ꯅꯪꯁꯦ ꯃꯄꯨ ꯄꯥꯜꯂꯦ ꯍꯥꯏꯕ ꯈꯪꯕꯒꯤ ꯍꯥꯏꯔꯛꯇꯕ ꯑꯣꯏꯔꯝꯒꯅꯤ
ꯍ ꯍ ꯍ
ꯌꯥꯝ ꯅꯨꯡꯁꯤꯌꯦ ꯌꯥꯝ ꯀꯨꯏꯔꯕꯒꯤ ꯇꯨꯡꯗ ꯁꯨꯝ ꯐꯥꯎꯅꯕꯁꯦ
ꯅꯪꯒꯤ ꯅꯆꯥꯁꯤꯡꯗꯣ
ꯍꯥꯥ
ꯅꯪꯒꯤ ꯅꯆꯥꯁꯤꯡꯗꯣ
ꯎꯝ
ꯕꯨꯞ ꯂꯥꯎꯔ ꯌꯥꯝ ꯅꯨꯡꯁꯤꯌꯦ
ꯍꯤ-ꯍꯤ ꯈꯪꯗꯦ
ꯃꯃꯥ ꯃꯆꯥ ꯐꯕꯅꯤꯅ ꯑꯉꯥꯡꯁꯤꯡꯁꯨ ꯌꯥꯝ ꯐꯩ
ꯎꯝ ꯗꯨ ꯍꯥꯏꯔꯁꯤ
ꯌꯨꯝ ꯄꯥꯜꯂꯛ ꯄꯥꯜꯂꯨꯞ ꯄꯥꯟ ꯀꯔꯤ ꯍꯥꯏꯁꯤꯔꯥ ꯌꯥꯗ꯭ꯔꯦ ꯌꯨꯝ ꯄꯥꯟꯅꯤ ꯍꯦꯛ ꯌꯨꯝ ꯄꯥꯟꯈꯤꯕꯗꯒꯤ ꯅꯣꯏꯕꯁꯤ-ꯅꯣꯏꯕꯁꯤ ꯗ꯭ꯔꯝ ꯑꯣꯜꯂꯦ ꯑꯩꯁꯦ
ꯋꯥꯀꯤꯡ ꯆꯠꯂꯣ
ꯇꯟꯕ
ꯅꯣꯏ--ꯕꯅꯁꯨ ꯌꯦꯡꯕ ꯅꯨꯡꯉꯥꯏꯕꯅꯤꯗ
ꯑꯁ ꯍꯦꯟ ꯍꯦꯜꯂꯦꯗꯥ ꯑꯩꯒꯤꯁꯦ ꯅꯣꯏꯕꯒꯤꯀꯣ ꯈꯥꯏꯕ ꯌꯥꯔꯗꯤꯀꯣ ꯅꯥꯍꯥꯟꯅ ꯈꯥꯏꯔꯅꯤ
ꯊꯤ ꯊꯤ-ꯊꯤ
ꯀꯣꯏꯔꯛꯑꯣ ꯅꯣꯡꯃ ꯑꯩꯈꯣꯏꯗ
ꯀꯣꯏꯔꯛꯀꯦ ꯅꯣꯡꯃ ꯏꯟꯖꯥꯡ ꯑꯍꯥꯎꯕ ꯊꯣꯡꯕꯤꯌꫭ ꯏꯟꯁꯥꯡ ꯍꯥꯎꯕ ꯊꯣꯡꯕꯤꯔꯝꯃꯨ ꯂꯥꯛꯀꯦ
ꯂꯥꯛꯑꯗꯤ ꯊꯣꯡꯕꯤꯔꯒ ꯂꯣꯏꯔꯦ ꯅꯣꯏꯗꯤ ꯂꯩꯁꯥꯕꯤꯅꯤꯅꯥ ꯆꯠꯊꯣꯛꯀꯦ ꯍꯥꯏꯕꯗ ꯈꯨꯗꯛꯇ ꯑꯗꯨꯝ ꯆꯠꯄ ꯌꯥꯏꯅ
ꯑ
ꯑꯈꯣꯏꯗꯤ ꯆꯠꯊꯣꯛꯀꯦ ꯍꯥꯏꯔꯁꯨ ꯑꯉꯥꯡ ꯂꯩꯕꯅꯤꯅ ꯍꯦꯛ ꯄꯥꯛ ꯊꯣꯛꯄ ꯌꯥꯗꯕ
ꯅꯣꯡꯃ ꯂꯥꯛꯀꯦ
ꯎꯝ ꯂꯥꯛꯑꯣ
ꯁꯥꯕꯅ ꯁꯥꯕꯅ
ꯍꯥꯥ
ꯉꯁꯤꯁꯦ ꯁꯥꯕ ꯍꯦꯜꯂꯦꯀꯣ
ꯎꯝ ꯅꯣꯡ ꯆꯨꯒꯗ꯭ꯔ ꯍꯥꯏꯔꯒ ꯁꯨꯡꯆꯨ ꯆꯨꯗ꯭ꯔꯦ
ꯒꯦꯟ ꯃꯥꯟ ꯇꯥꯗꯦ
ꯗꯨꯝ ꯇꯧꯔꯛꯑꯣ ꯅꯪꯁꯨ ꯐꯣꯟ
ꯌꯥꯗ꯭ꯔꯦ ꯑꯩꯗꯤ
ꯀꯔꯤꯒꯤꯔ ꯂꯣꯏꯈꯤꯕꯒꯤꯔ
ꯎꯝ
ꯎꯝ ꯌꯥꯕ ꯀꯥꯟꯗ ꯑꯗꯨꯝ ꯇꯧꯔꯛꯑꯣ
ꯀꯩ ꯍꯤꯟꯖꯥꯡ ꯆꯥꯔꯦ ꯑꯌꯨꯛꯇꯤ
ꯍꯋꯥꯏ ꯃꯔꯨꯒ ꯁꯤꯕꯣꯠꯀ ꯆꯥꯏ
ꯑꯣ
ꯃꯔꯛ ꯃꯔꯛꯇ ꯇꯧꯔꯛꯎꯀꯣ ꯅꯪꯁꯨ